ꯎꯝ ꯆꯥꯛ ꯏꯁꯤꯡ ꯆꯥꯔꯕ ꯀꯃꯥꯏꯅ ꯇꯧꯔꯒꯦ
ꯉꯥꯏꯔꯤ ꯍꯋꯥꯏ ꯑꯃ ꯀꯥꯍꯟꯗ꯭ꯔꯤ ꯍꯥꯏꯕ ꯀꯩꯅꯣ ꯑꯃ ꯀꯀꯨ ꯈꯣꯛꯀꯥꯟꯗ ꯄꯥꯛꯂꯞ ꯄꯥꯛꯂꯞ ꯂꯩꯕ ꯑꯃ ꯂꯩꯕꯗꯣ ꯑꯗꯨꯗꯨ ꯀꯥꯡꯁꯣꯏ ꯆꯥꯔꯦ ꯑꯗꯨꯒ ꯏꯔꯣꯝꯕ ꯈꯔ ꯑꯃ ꯌꯥꯎꯔꯝꯃꯦ ꯑꯗꯒꯤ ꯉꯔꯥꯡꯒꯤ ꯀꯥꯡꯉꯧ ꯈꯔ ꯂꯩꯔꯝꯕ ꯑꯃꯁꯨ ꯂꯩꯔꯝꯃꯦ ꯑꯗꯨꯗꯨꯒ ꯆꯥꯥꯁꯜꯂꯦ ꯑꯗꯨꯒ ꯆꯥꯊꯣꯄ ꯀꯨꯏꯗ꯭ꯔꯦꯗꯤ ꯁꯨꯝ ꯄꯣꯊꯥꯔꯝꯃꯤꯅꯦ ꯆꯥꯔꯕ ꯆꯥꯗ꯭ꯔꯤꯔꯤꯕ
ꯑꯩ ꯆꯥꯗ꯭ꯔꯤꯌꯦ ꯑꯩꯁꯦ ꯀꯩꯅꯣ ꯇꯧꯕ ꯆꯥꯛ ꯆꯥꯔꯒꯗꯤ ꯑꯃꯨꯛ ꯀꯩꯅꯣ ꯊꯕꯛ ꯇꯧꯕꯗꯣ ꯋꯥꯔꯅꯤꯅ ꯑꯩꯅ ꯍꯥꯟꯅ ꯑꯌꯨꯛꯀꯤ ꯆꯥꯐꯝ ꯊꯣꯛꯛꯄ ꯌꯦꯔꯨꯝꯒꯨꯝꯕ ꯀꯩꯒꯨꯝꯕ ꯈꯔ ꯆꯥꯥꯁꯟꯈ꯭ꯔꯦ ꯑꯐꯨꯠꯄ ꯑꯗꯨꯗꯨꯒ ꯈꯤꯇꯪ ꯁꯨꯒꯦꯅ ꯐꯤ ꯁꯨꯔꯝꯕꯅꯤ ꯑꯁ ꯂꯣꯛ ꯊꯨꯡꯗ꯭ꯔꯦꯕ ꯍꯥꯊꯤ ꯌꯥꯝ ꯈꯜꯂꯦ
ꯐꯤ ꯁꯨꯕ ꯍꯥꯏꯔꯒ ꯑꯁ ꯑꯩꯒꯤꯁꯨ ꯃꯌꯥꯝ ꯍꯟꯗꯛꯀꯤ ꯦꯠ ꯆꯥꯕꯒꯤ ꯍꯥꯏꯕꯗꯤ ꯅꯨꯃꯤꯠ ꯁꯨꯝ ꯌꯥꯝ ꯆꯜꯂꯛꯄ ꯑꯇꯩ ꯁꯨꯝ ꯁꯤꯜꯂ ꯁꯤꯜꯂꯦꯞꯄꯅꯤꯅ ꯍꯥꯟꯅꯒꯤ ꯈꯦꯠꯂꯕꯁꯤꯡꯗꯣ ꯑꯉꯧ ꯑꯔꯥꯛ ꯐꯩꯖꯣꯝ ꯀꯩꯀꯩꯁꯨ ꯃꯌꯥꯝ ꯌꯥꯎꯔꯤꯗꯤ ꯑꯇꯣꯞꯄꯁꯨ ꯑꯁ ꯃꯣꯠꯂꯒ ꯐꯅ ꯐꯖꯅ ꯂꯩꯔꯦ ꯑꯩ ꯁꯪꯗ꯭ꯔꯕ ꯑꯩꯁꯨ ꯁꯨꯕꯒꯤ ꯃꯇꯝꯗꯣ
ꯑꯗꯨꯅꯦ ꯑꯩꯁꯨꯅꯦ ꯑꯌꯨꯗꯥꯡꯒꯤꯁꯦ ꯁꯨꯝ ꯊꯕꯛ ꯇꯧꯕꯅꯤ ꯅꯣꯡꯃꯒꯤ ꯑꯃꯃꯝ ꯑꯃꯃꯝ ꯈꯣꯡꯒ꯭ꯔꯥꯎ ꯑꯃ ꯐꯨꯔꯤꯠ ꯑꯃ ꯁꯤꯦꯠꯈꯤꯕꯁꯤꯡꯁꯦ ꯑꯅꯤ ꯍꯟꯖꯤꯟꯅ ꯁꯦꯠꯄ ꯌꯥꯕꯄꯣ ꯅꯠꯇꯦ ꯑꯗꯣ ꯍꯨꯃꯥꯡ ꯃꯌꯥꯝ ꯂꯨꯞꯄ ꯂꯨꯞꯄ ꯊꯝꯈꯤꯕꯅꯤꯅ ꯑꯗꯨꯗꯨꯅ ꯇꯦꯕꯜꯁꯦ ꯆꯧꯀ꯭ꯔꯤ ꯑꯁꯥꯡꯕꯁꯤꯅ ꯄꯦꯛ ꯊꯜꯂꯦꯕ ꯑꯌꯨꯅꯨꯡꯗꯥꯥꯡꯒꯤ ꯐꯤꯔꯣꯜ ꯁꯦꯠꯅꯅꯕꯁ ꯁꯤꯅ ꯅꯣꯡꯃ ꯅꯣꯡꯃꯒꯤ ꯁꯨꯝ ꯅꯝꯁꯤꯟꯈꯤꯕꯁꯤꯅ ꯑꯗꯨꯒꯤ ꯉꯁꯤꯗꯤ ꯑꯩꯅ ꯇꯪꯈꯥꯏꯃꯨꯊꯪ ꯍꯥꯟꯅ ꯁꯨꯈꯤ ꯏꯁꯤꯡꯁꯨ ꯃꯔꯥꯡ ꯀꯥꯏꯅ ꯂꯩꯇꯦꯅ ꯑꯗꯨꯁꯨ ꯁꯨꯕ ꯍꯧꯔꯝꯅꯉꯥꯏꯅꯤ ꯆꯥꯛꯁꯨ ꯂꯥꯝꯖꯜꯂꯛꯑꯦ ꯇꯧꯔꯤꯁꯦ
ꯑꯗꯣ ꯇꯣꯠꯇꯤꯁꯨ ꯐꯖꯅꯗꯤ ꯇꯥꯏ ꯇꯥꯗꯦ ꯍꯥꯏꯕꯅꯤ ꯅꯣꯏꯒꯤꯗꯤ ꯑꯗꯣ ꯄꯥꯏꯞꯁꯨ ꯕꯦꯔꯥ ꯀꯥꯔꯤ ꯍꯥꯏꯕꯅꯤꯅ ꯑꯗꯣ ꯅꯣꯏ ꯄꯨꯛꯀꯤ ꯆꯧ ꯂꯩꯕꯗꯣ ꯄꯨꯛꯀꯤ ꯆꯧꯗꯨꯗꯤ ꯏꯁꯤꯡ ꯅꯩꯕ꯭ꯔꯣ ꯀꯃꯥꯏꯅ ꯇꯧꯒꯦ
ꯏꯁꯤꯡꯕꯨꯗꯤ ꯑꯗꯨꯝ ꯌꯥꯝ ꯀꯥ ꯍꯦꯟꯅ ꯂꯨꯗ꯭ꯔꯁꯨ ꯑꯗꯨꯝ ꯁꯤꯖꯤꯟꯅꯕ ꯌꯥꯕꯒꯤ ꯆꯥꯡꯗꯨꯕꯨꯗꯤ ꯑꯣꯏꯕ ꯑꯗꯨ ꯑꯣꯏꯔꯒꯁꯨ ꯆꯠꯂꯒ ꯑꯃꯨꯛ ꯑꯗꯨꯗ ꯁꯨꯔꯨꯕ ꯍꯥꯏꯗꯨꯗꯤ ꯐꯔꯛ ꯌꯥꯝ ꯇꯥꯏꯗꯅ ꯑꯗꯨꯒꯤ ꯆꯠꯊꯣꯛ ꯆꯠꯁꯤꯟꯗ ꯇꯟꯕꯒꯤꯁꯨ ꯑꯌꯥꯝꯕꯅꯦꯕ ꯑꯗꯨꯗꯒꯤ ꯇꯜꯂꯦꯕ ꯗꯣ ꯑꯗꯨꯗꯨꯅ ꯑꯗꯨꯝ ꯏꯁꯤꯡꯁꯨ ꯃꯔꯥꯡ ꯀꯥꯏꯗꯦ ꯑꯩꯅ ꯉꯁꯤ ꯁꯨꯗꯣꯏꯁꯦ ꯇꯉꯥꯏ ꯐꯗꯕ ꯈꯔ ꯁꯨꯔꯒ ꯍꯣꯔꯦꯟ ꯏꯁꯤꯡꯒ ꯑꯃꯨꯛ ꯂꯧꯔꯀꯥꯟꯗ ꯑꯃꯨꯛ ꯁꯨꯔꯒꯦꯅ ꯍꯧꯖꯤꯛꯁꯤꯡꯛ ꯇꯦꯛꯁ ꯇꯪꯈꯥꯏ ꯑꯃꯨꯛ ꯐꯕꯥꯠꯇꯦꯕ ꯌꯥꯎꯔꯤꯁꯦ ꯁꯤꯁꯤꯅ ꯑꯩꯅ ꯂꯣꯏꯁꯤꯜꯦ ꯈꯜꯂꯒꯦ ꯇꯧꯕꯅꯦ ꯍꯣꯔꯅ ꯑꯃꯨꯛ ꯂꯧꯔꯁꯨ ꯂꯧꯔꯒꯦꯅ
ꯍꯣꯏꯅꯦ
ꯎꯝ ꯍꯧꯖꯤꯛꯇꯁꯨ ꯑꯃꯨꯛ ꯑꯩ ꯀꯩꯅꯣ ꯇꯧꯔꯝꯃꯤꯅꯦ ꯑꯩꯈꯣꯏ ꯕꯦꯝꯃꯒ ꯑꯩꯈꯣꯏ ꯏꯇꯩꯃꯒꯗꯣ ꯃꯣꯏꯒꯤ ꯃꯆꯤ ꯍꯣꯏ ꯃꯌꯨꯝꯗ ꯆꯥꯛ ꯆꯥꯕꯒꯤ ꯃꯣꯏ ꯀꯧꯔꯛꯄ ꯅꯍꯥꯟꯗ ꯅꯍꯥꯟꯗꯒꯤꯩ ꯍꯥꯏꯅꯔ ꯂꯩꯔꯕꯅꯤꯗ ꯅꯨꯃꯤꯠ ꯇꯔꯥꯅꯤ ꯃꯃꯥꯡꯗꯒꯤ ꯑꯗꯨ ꯑꯃꯨꯛ ꯊꯤꯜꯂꯨꯔꯕꯅꯦ ꯑꯩꯁꯦ ꯃꯣꯏ ꯑꯅꯤꯗꯣ ꯒꯥꯔꯤ ꯃꯆꯥꯗ ꯑꯃꯨꯛ ꯑꯃꯃꯝ ꯍꯥꯞ ꯍꯥꯞꯄꯒ ꯑꯃꯨꯛ ꯊꯤꯜꯂꯨꯔꯕꯅꯤ ꯑꯅꯤꯔ ꯑꯗꯨ ꯍꯜꯂꯛꯑꯒꯅꯦ ꯑꯩꯩꯅ ꯐꯤ ꯑꯇ ꯁꯨꯈꯤꯒꯦ ꯆꯥꯛ ꯈ ꯆꯥꯈꯤꯔꯣꯏꯅ ꯆꯥꯛ ꯌꯦꯟꯁꯥꯡꯕꯨꯗꯤ ꯊꯣꯡꯉꯒ ꯂꯣꯏ ꯂꯩꯔꯝꯃꯦꯕ ꯑꯩꯅ ꯁꯧꯒ꯭ꯔꯤ ꯆꯥꯅꯤꯡꯉꯦꯅ ꯇꯧꯕꯗꯨ ꯁꯒꯜ ꯑꯃꯨꯛ ꯊꯣꯡꯉꯝꯃꯦ ꯑꯗꯩ ꯀꯥꯡꯒꯧ ꯑꯃ ꯃꯣꯔꯣꯛ ꯃꯣꯔꯣꯛ ꯊꯝꯃꯝꯃꯦ ꯀꯥꯡꯒꯧꯁꯦ ꯉꯔꯥꯡꯁꯨ ꯆꯥꯔꯦ ꯉꯁꯤꯁꯨ ꯑꯃꯨꯛ ꯆꯥꯗꯣꯔꯦ ꯃꯣꯔꯣꯛ ꯀꯩꯀꯥꯗꯤ ꯉꯥꯜꯂꯝꯃꯦ ꯎ ꯃꯣꯔꯣꯛꯀ ꯉꯥꯔꯤꯒꯗꯨ ꯀꯔꯤ ꯃꯦꯠ ꯀꯣꯏꯅꯣ ꯈꯪꯗꯦ ꯁꯤꯡꯖꯨ ꯌꯨꯁꯨꯕꯨꯗꯤ ꯆꯥꯅꯤꯡꯉꯤ ꯀꯩꯗꯧꯗꯣꯏꯅꯣ ꯈꯪꯗꯦ ꯑꯩꯁꯨ ꯐꯤꯁꯨ ꯂꯩꯔ ꯑꯅ ꯑꯗꯨꯒꯤ ꯁꯦꯕꯥ ꯁꯦꯕꯤꯗꯣ ꯇꯧꯕ ꯉꯝꯗ꯭ꯔꯦ
ꯃꯅꯥ ꯃꯁꯤꯡꯗꯣ ꯂꯩꯔꯒꯗꯤ ꯍꯣꯔꯦꯟ ꯈꯔ ꯁꯣꯏꯖꯜꯂꯣ ꯂꯩ ꯗ ꯂꯩꯇ꯭ꯔꯒꯅ ꯃꯣꯔꯣꯛꯀ ꯉꯥꯔꯤꯒꯤꯗꯨ ꯑꯗꯨꯝ ꯊꯨꯝ ꯍꯥꯞꯄꯒ ꯑꯗꯨꯗꯝ ꯃꯦꯜꯂ ꯑꯗꯨꯝ ꯂꯩꯁꯜꯂꯁꯨ ꯀꯩꯁꯨ ꯀꯥꯏꯗꯦ ꯀꯩꯅꯣ ꯑꯗꯨꯒ ꯎꯣꯏ ꯀꯣꯕꯤꯒꯨꯝꯕ ꯅꯣꯏꯒꯤ ꯁꯨꯝ ꯃꯅꯥ ꯃꯁꯤꯡ ꯍꯥꯏꯇꯥꯔꯦ ꯀꯣꯠꯄ ꯌꯥꯕ ꯑꯗꯨꯋꯥꯏꯗ ꯍꯧꯔꯒꯗꯤ ꯑꯗꯨꯝ ꯍꯥꯞꯆꯤꯜꯂꯣ ꯍꯥꯞꯇ꯭ꯔꯒꯅ ꯃꯣꯔꯣꯛꯇꯪ ꯃꯦꯜꯂ ꯆꯥꯔꯁꯨ ꯍꯥꯏꯏꯗꯅ ꯇꯛ ꯇꯛ ꯅꯝꯃꯒ
ꯀꯣꯕꯤ ꯐꯨꯜꯕꯨꯗꯤ ꯂꯩꯌꯦ ꯀꯣꯕꯤ ꯐꯨꯜꯗꯣ ꯈꯔ ꯁꯣꯏꯔꯒꯀꯣ ꯕꯦꯁꯣꯟ ꯑꯉꯧꯕꯕꯨꯗꯤ ꯂꯩꯌꯦꯕꯀꯣ ꯑꯗꯨꯅ ꯑꯩꯅ ꯃꯪꯒꯟ ꯑꯄꯣꯄꯒꯨꯝꯕꯁꯨ ꯍꯥꯞ ꯄꯣꯠ ꯆꯥꯅꯤꯡꯉꯤꯗꯅꯀꯣ ꯑꯗꯨꯅꯗꯤ ꯍꯥꯎꯋꯦꯗꯅ ꯁꯤꯡꯁꯤꯁꯨ ꯃꯥꯜꯂꯒ ꯑꯗ ꯇꯨꯅꯤꯡꯈꯣꯠ ꯃꯅꯥ ꯑꯃ ꯍꯦꯛ ꯆꯜꯂꯒ ꯑꯗꯨꯃꯥꯏꯅ ꯇꯧꯔꯒ ꯇ ꯈꯪꯗꯦ ꯄꯥꯅ ꯄꯥꯛꯅꯕ ꯄꯨꯡꯆꯥ ꯆꯥ ꯂꯣꯏꯔꯁꯦ ꯁꯤꯗ꯭ꯔꯥ ꯂꯣꯏꯔꯦ ꯍꯌꯦꯡ ꯂꯩꯥꯔꯀꯥꯟꯏ ꯑꯃꯨꯛ ꯌꯥꯝ ꯆꯥꯕ ꯍꯥꯏꯗꯨꯅꯤ ꯃꯥꯅꯦ ꯑꯩꯁꯦ ꯍꯧꯖꯤꯛ
ꯎ ꯎ ꯃꯤꯡ ꯆꯟꯕ ꯑꯝꯇ ꯆꯧꯂꯨꯁꯤꯔꯅꯖꯨ ꯇꯧꯔꯤ ꯍꯥꯏꯕꯗꯤ ꯄꯩꯈꯥꯅ ꯑꯇꯣꯞꯄꯅꯦꯕ ꯑꯩꯅ ꯊꯥꯗꯣꯏꯁꯤꯅꯀꯣ ꯑꯗꯨꯒ ꯃꯤꯡꯆꯟꯕꯁꯤꯅ ꯁꯣꯝꯒꯤ ꯑꯩꯈꯣꯏꯒꯤ ꯗꯥꯟꯁ ꯑꯦꯀꯥꯗꯃꯤ ꯑꯩꯈꯣꯏꯒꯤ ꯄꯨꯡ ꯏꯁꯩ ꯖꯒꯣꯏꯗꯣ ꯑꯗꯨꯒꯤ ꯑꯗꯣ ꯃꯃꯤꯡ ꯑꯃꯨꯛ ꯇꯝꯕ ꯂꯣꯏꯍꯧꯗꯕ ꯆꯟꯁꯤꯟꯒꯦꯅ ꯇꯧꯕ ꯑꯁ ꯆꯄꯜ ꯃꯔꯤꯁꯦ ꯌꯥꯝ ꯇꯜꯂꯦ
ꯎꯝ ꯑꯩꯌꯥ ꯑꯩ ꯁꯤꯡꯖꯨꯒꯤ ꯃꯌꯥꯜ ꯂꯩꯏꯔꯦ ꯁꯞ ꯁꯔꯦ ꯐꯗ ꯕꯨꯟꯖꯤꯌꯥ ꯃꯀꯨꯞꯁꯨ ꯂꯩꯔꯦ ꯄꯥꯐꯣꯣꯟ ꯃꯀꯛꯁꯨ ꯂꯩꯔꯦ ꯑꯗꯒꯤ ꯂꯣꯏ ꯌꯥꯎꯔꯦ ꯁꯤꯩꯁꯤꯗ ꯃꯤꯛꯆꯔꯁꯤꯗ ꯁꯤꯁꯦ ꯊꯥꯛꯆꯜꯂꯒ ꯌꯥꯟꯗ꯭ꯔꯕꯤ ꯁꯨꯔꯒ ꯑꯗꯨꯝ ꯆꯥꯔꯗꯤ ꯁꯤꯗꯅ ꯍꯥꯎꯔꯅꯤ ꯐꯤꯁꯤꯗꯪ ꯍꯥꯟꯅ ꯁꯨꯕ ꯂꯣꯏꯁꯤꯟꯈꯤ ꯑꯗꯨꯒ ꯒ꯭ꯌꯥꯟ ꯇꯥꯅ ꯆꯥꯔꯒꯦ ꯆꯥꯛꯄꯨꯗꯤ ꯂꯥꯝꯗ꯭ꯔꯤꯕ ꯑꯩ ꯕ꯭ꯔꯦꯛꯐꯥꯁ ꯇꯧꯈꯤꯕ ꯀꯨꯏꯗ꯭ꯔꯤꯕ ꯎꯝ
ꯊꯥꯗꯣꯛꯑꯕꯣ
ꯐꯤꯁꯦ ꯃꯔꯣꯟ ꯑꯃ ꯊꯥꯗꯣꯛꯑꯦ ꯍꯧꯖꯤꯛ ꯃꯔꯣꯟ ꯑꯃ ꯎꯪꯉꯤꯕꯀꯣ ꯑꯁꯤ ꯎꯪꯕ ꯂꯣꯏꯔ ꯊꯥꯗꯣꯛꯑꯒ ꯃꯊꯪ ꯑꯃꯨꯛꯇꯪ ꯁꯨꯔ ꯂꯣꯏꯔꯦ
ꯍꯣꯏ ꯑꯗꯨꯗ ꯁꯨꯕꯖ‌ꯦ ꯏꯁꯤꯡꯕꯨꯗꯤ ꯌꯥꯝ ꯆꯪꯕ ꯑꯗꯣ ꯑꯗꯨꯏ ꯍꯥꯏꯔꯨꯔꯗꯤ ꯑꯃꯨꯛ ꯑꯩꯈꯣꯏ ꯈꯨꯠꯅ ꯁꯨꯕꯁꯤꯅꯗꯤ ꯏꯁꯤꯡꯁꯦ ꯑꯗꯨꯝ ꯈꯔ ꯑꯗꯨꯝ ꯀꯩꯅꯣ ꯌꯥꯝ ꯆꯪꯗꯦꯗꯅꯀꯣ ꯑꯗꯣ ꯍꯧꯕꯅꯦ ꯑꯩꯁꯨ ꯍꯧꯖꯤꯛ ꯐꯤ ꯑꯉꯧꯕ ꯉꯥꯛꯇ ꯉꯥꯏꯔ‌ꯦ ꯑꯉꯧꯕꯁꯤꯗꯤ ꯉꯝꯃꯔꯣꯏ ꯆꯨꯝꯅꯒꯤ ꯃꯆꯨ ꯃꯃꯦꯟ ꯑꯣꯏꯇꯥꯔꯗꯤ ꯀꯩꯅꯣꯗ ꯁꯨꯔꯨꯕ ꯌꯥꯏꯕ ꯉꯥꯏꯍꯥꯛꯇ ꯎꯪꯉꯨꯕ ꯌꯥꯏꯑꯕ
ꯃꯥꯅꯦ ꯐꯤ ꯐꯤ ꯑꯉꯧꯕ ꯁꯨꯕꯗꯤꯅꯦ ꯁꯤꯗ ꯌꯥ ꯄꯣꯟꯇꯦꯗ ꯅꯣꯏ ꯃꯦꯆꯤꯟꯅꯒ ꯆꯥꯟꯅ ꯄꯣꯟꯇꯦ ꯑꯩ ꯅꯣꯡꯇꯥ ꯐꯤ ꯑꯉꯧꯕ ꯃꯦꯆꯤꯟꯅ ꯁꯨꯗꯦ ꯅꯨꯡꯁꯥꯗ ꯅꯨꯡꯁꯥꯗ ꯁꯤꯗ ꯁꯔꯞ ꯂꯥꯛꯑ ꯂꯥꯛꯑ ꯐꯧꯔ ꯐꯧꯔꯒꯅꯤ ꯁꯨꯔꯤꯁꯤꯅꯦ ꯑꯗꯨꯅ ꯐꯩꯖꯣꯝ ꯀꯩꯀꯥꯁꯤꯃ ꯐꯂꯣꯛ ꯑꯃꯨꯛ ꯉꯧꯏꯗꯣ ꯑꯗꯨꯒꯤꯅꯦꯕ ꯋꯥꯁꯤꯟ ꯃ‌ꯦꯁꯤꯟꯗꯒ ꯁꯨ ꯌꯥꯄꯣꯟ ꯅꯠꯇꯦꯗꯅ ꯑꯩꯈꯣꯏꯒꯤ ꯑꯌꯨꯨꯝꯗꯥꯡꯒꯤ ꯑꯣꯏꯕ ꯄꯣꯠꯇ ꯁꯨꯖꯕꯩ ꯋꯥꯅꯤ ꯑꯩ ꯑꯐ ꯑꯐꯕ ꯄꯣꯠ ꯑꯃꯠꯇꯥ ꯁꯨꯗꯦ ꯍꯥꯏꯕꯗꯤ
ꯃꯣꯏꯗꯤ ꯑꯃꯒ ꯑꯃꯒ ꯐꯤ ꯃꯌꯥꯝꯗꫭ ꯂꯣꯏ ꯍꯥꯞꯆꯟꯃꯤꯟꯅꯔꯒ ꯁꯣꯛꯛꯇꯣꯏꯅꯤꯗꯅ ꯑꯗꯨ ꯑꯗꯨꯅ ꯑꯃꯒꯤ ꯃꯇꯨꯗ ꯑꯃꯅ ꯄꯥꯛꯁꯜꯂ ꯑꯗꯨꯗꯨꯅ ꯍꯦꯟꯅ ꯅꯥꯇꯩ ꯆꯥꯗ ꯅꯠꯇꯕꯅꯦꯕ ꯑꯌꯨꯅꯨꯡꯗꯥꯡꯒꯤ ꯌꯨꯝꯗ ꯂꯩꯕꯒꯤ
ꯎꯝ ꯁꯨꯔꯣꯏꯗꯕꯅ‌ ꯑꯗꯨꯅꯤ ꯇꯧꯕꯅꯦ ꯑꯗꯒꯤ ꯐꯤꯔꯣꯟꯜꯁꯨ ꯃꯤꯛꯁ ꯇꯧꯁꯟꯈ꯭ꯔꯒꯅ ꯑꯩꯈꯣꯏꯒꯤ ꯃꯆꯨꯗꯣ ꯂꯥꯡ ꯑꯗꯩ ꯃꯆꯨ ꯀꯣꯛꯄ ꯐꯤ ꯌꯥꯎꯔꯝꯃꯒꯗꯤ ꯑꯗꯨꯝ ꯐꯤꯗꫭ ꯊꯤꯕꯅꯦꯕ ꯑꯇꯩ ꯌꯥꯎꯃꯤꯟꯅꯕꯁꯤꯡꯗꯣ
ꯃꯥꯅꯤ ꯑꯗꯨꯁꯨ ꯑꯗꯨꯅꯤ ꯑꯗꯨꯒꯅꯦ ꯀꯩꯁꯨ ꯌꯥꯝꯅ ꯀꯣꯛꯄ ꯅꯠꯇꯦꯃꯤ ꯈꯨꯠꯅ ꯁꯨꯕꯅ ꯍꯦꯟꯅ ꯐꯠꯇꯗꯤ ꯀꯩꯅꯣ ꯑꯗꯨꯅ ꯑꯩꯗꯤ ꯈꯨꯠꯅ ꯑꯗꯨꯝ ꯑꯌꯥꯝꯕ ꯁꯨꯏꯕ ꯑꯗꯨ ꯉꯁꯤꯗꯤ ꯐꯤꯗꯨ ꯌꯥꯝ ꯌꯥꯝꯕꯒꯤ ꯑꯩꯅ ꯑꯗꯨꯗꯒꯤ ꯃꯇꯝꯁꯤꯁꯨ ꯊꯦꯡꯖꯤꯜꯂꯛꯑꯦ ꯑꯗꯨꯅ ꯆꯥꯛ ꯏꯁꯤꯡ ꯂꯥꯝꯕꯒꯤ ꯇꯧꯕꯗꯨꯗ ꯑꯩꯅ ꯁꯂꯅꯣ ꯁꯨꯕꯩ ꯋꯥꯅꯦꯕ ꯑꯩꯗꯤ ꯄꯥꯠꯅ ꯁꯨꯗꯦꯕ ꯑꯌꯨꯗꯥꯡꯒꯤ ꯇꯉꯥꯏ ꯐꯕ ꯑꯌꯨ ꯅꯨꯡꯗꯥꯡꯒꯤ ꯑꯗꯒꯤ ꯐꯤ ꯑ ꯊꯥꯕ ꯑꯩꯈꯣꯏꯒꯤ ꯐꯩꯖꯨꯞꯀꯨꯝꯕ ꯈꯤꯇꯪ ꯑꯩꯈꯣꯏꯒꯤ ꯍꯛꯊꯥꯡ ꯊꯝꯃꯒꯤ ꯄꯥꯔꯞ ꯇꯧꯕꯗꯣ ꯑꯗꯨꯒꯨꯝꯕ ꯈꯨꯠꯅ ꯁꯨꯕꯗꯣ ꯋꯥꯕ ꯑꯗꯨꯒꯨꯝꯕ ꯁꯨꯕꯒꯤ ꯋꯥꯅꯦꯕ ꯑꯗꯨꯒ ꯁꯨꯡꯁ ꯁꯨꯗ ꯑꯩꯇꯥꯥꯟꯗ ꯑꯗꯨꯒꯤ ꯏꯁꯤꯡ ꯃꯥꯏꯁꯤꯡ ꯀꯔꯤ ꯀꯔꯥ ꯑꯗꯨꯝꯅ ꯍꯦꯟꯅ ꯇꯟꯈ꯭ꯔꯦ ꯑꯗꯨꯕꯨ ꯇꯉꯥꯏ ꯐꯗꯅ ꯁꯨꯝꯕꯗꯤ ꯑꯗꯨꯝ ꯁꯨꯝꯃꯤꯀꯣ ꯁꯨꯝꯕꯁꯤꯗꯤ ꯃꯥꯏ ꯊꯨꯅ ꯃꯥꯒꯤ ꯀꯩꯅꯣꯝ ꯏꯁꯤꯡ ꯃꯌꯥꯝꯗꯣ ꯃꯣꯏꯅ ꯁꯦꯡꯅ ꯂꯧꯊꯣꯛꯄꯤꯕꯅꯤꯅ ꯑꯗꯨꯕꯨꯗꯤ ꯑꯩ ꯁꯦꯡ ꯁꯦꯡꯅ ꯑꯗꯨꯝ ꯁꯨꯝꯗꯣꯛꯄꯗꯣ ꯑꯗꯨꯗꯤ ꯑꯣꯏꯌꯦꯕ ꯑꯗꯨꯒ ꯁꯨꯕꯨꯗꯤ ꯑꯩ ꯄꯥꯅ ꯁꯨꯔ ꯁꯨꯗꯦ
ꯎꯝ ꯑ ꯍꯣꯏ ꯉꯥꯏꯍꯥꯛꯀꯤ ꯑꯊꯨ ꯑꯀꯥꯏ ꯅꯪꯕꯩ ꯍꯥꯏꯔꯒꯗꯤ ꯑꯁ ꯊꯕꯛ ꯑꯃ ꯂꯩꯔꯦ ꯅꯠꯇ꯭ꯔ ꯍꯣꯔꯦꯟ ꯀꯪꯍꯧꯔꯒꯗꯤ ꯇꯧ ꯑꯗꯨꯣ ꯃꯃꯣꯏꯒꯤ ꯑꯗꯨꯃꯥꯏꯅ ꯁꯨꯝꯇꯣꯛꯄ ꯁꯨꯝ ꯀꯪꯍꯟꯕꯒꯤꯗꯤ ꯅꯨꯡꯉꯥꯏꯀꯣ ꯐꯤ ꯑꯄꯥ ꯑꯔꯥꯛꯀꯨꯝꯕꯗꯤ ꯑꯗꯨꯒ ꯀꯩꯅꯣꯗꯤ ꯈꯪꯗꯦ
ꯍꯣꯏ ꯊꯕꯛ ꯑꯅꯤ ꯊꯣꯛꯅ ꯇꯧꯕꯕꯨꯗꯤ ꯌꯥꯏꯀꯣ ꯃꯥ ꯃꯥꯗꯨ ꯊ ꯃꯥ ꯊꯥꯔꯒꯅ ꯃꯇꯣꯟꯝꯗ ꯁꯨꯖꯗꯣꯏꯅꯤꯅ ꯑꯗꯨ ꯑꯩꯅ ꯑꯇꯣꯞꯄ ꯑꯃꯃꯝꯛ ꯇꯧꯕ ꯌꯥꯏ ꯑꯗꯨꯒꯨꯝꯕꯒꯤꯗꯤ ꯌꯥꯝ ꯐꯩ ꯑꯗꯨꯒ ꯑꯃꯨꯛ ꯏꯟꯊꯝꯊꯥꯒꯤ ꯑꯣꯏꯅꯗꯤ ꯌꯥꯝ ꯐꯩꯑꯕ ꯏꯟꯊꯝꯊꯥꯁꯤꯗ ꯑꯩꯈꯣꯏ ꯐꯤ ꯀꯪꯕꯒꯤ ꯆꯥꯡꯁꯦ ꯌꯥꯝ ꯋꯥꯠꯂꯤꯦꯗꯅ ꯅꯨꯡꯁꯥ ꯁꯥꯕ ꯈꯣꯠꯄꯁꯦ ꯑꯗꯨꯗꯅ ꯏꯪꯊꯝꯊꯥꯗꯗꯤ ꯀꯩꯅꯣ ꯗ꯭ꯔꯥꯏꯌꯔꯁꯦ ꯐꯖꯅ ꯇꯧꯊꯣꯛꯄꯤꯔꯒꯀꯣ ꯐꯥꯎꯕꯗ ꯑꯗꯨꯝ ꯀꯪꯕ ꯉꯝꯃꯦꯕ ꯑꯗꯨꯒ ꯀꯩꯅꯣ ꯇꯧꯗꯦ ꯀꯥꯔꯦꯟꯗꯒꯗꯤ ꯅꯨꯡꯉꯥꯏꯅꯁꯨ ꯁꯤꯖꯤꯟꯅꯕꯤꯗꯦꯗ
ꯎꯝ ꯑꯩꯁꯨ ꯀꯩꯅꯣꯅꯦ ꯒꯥꯔꯤ ꯅꯍꯥꯟ ꯌꯥꯗꯕꯗꯣ ꯑꯩꯈꯣꯏ ꯃꯅꯥꯛꯀꯤ ꯒꯥꯔꯤ ꯁꯦꯝꯐꯝꯗꯣ ꯂꯥꯛꯇ꯭ꯔꯤꯌꯦ ꯑꯇꯣꯞꯄꯗ ꯁꯦꯝꯃꯣꯏꯗ ꯉꯔꯥꯡ ꯁꯦꯝꯃꯗꯤꯝ ꯂꯣꯏꯔꯗꯧꯗꯣ ꯑꯩꯅ ꯃꯥꯗꯣ ꯂꯥꯛꯄ ꯉꯥꯏꯕ ꯍꯦꯛ ꯌꯨꯝ ꯌꯥꯝ ꯅꯛꯅ ꯑꯩꯈꯣꯏ ꯍꯦꯛ ꯊꯣꯡꯒꯥꯟꯗ ꯂꯩꯕ ꯑꯗꯣ ꯂꯥꯛꯇꯦ ꯀꯩꯗꯧꯔꯣ ꯈꯪꯗ ꯒꯥꯔꯤꯗꯨꯁꯨ ꯍꯌꯦꯡꯗꯒꯤꯩꯁꯨ ꯄꯔꯤꯈꯥ ꯍꯧꯗꯣꯏꯅꯤ ꯑꯠꯇꯦ ꯊꯕꯛ ꯑꯃ ꯆꯠꯅꯕꯗꯨꯁꯨ ꯁꯨꯝ ꯀꯥꯏꯗꯩ ꯈꯣꯡꯅ ꯑꯃꯨꯛ ꯁꯨꯛ ꯂꯥꯏꯟꯗ ꯑꯃꯨꯨꯝ ꯆꯠꯇꯧꯔꯗꯤ ꯀꯨꯏꯔꯣ ꯏꯁꯥꯒꯤ ꯒꯥꯔꯤꯗꯨ ꯁꯦꯝꯖꯤꯟꯖꯔꯀꯥꯟꯗ ꯍꯣꯔꯦꯟꯁꯦ ꯑꯃꯝꯇꯗꯤ ꯇꯥꯟꯖꯥ ꯑꯃ ꯌꯦꯡꯉꯒ ꯁꯦꯝꯉꯨꯔꯒꯦ ꯑꯩꯈꯣꯏꯁꯤ ꯃꯅꯥꯛ ꯅꯛꯄꯗ ꯑ ꯍꯧꯖꯤꯛꯀꯤ ꯒꯥꯔꯤꯒꯤ ꯗꯨꯀꯥꯟ ꯍꯥꯡꯕ ꯑꯃ ꯂꯩꯕꯅꯦ ꯑꯗꯣ ꯀꯩꯗꯧꯔꯕꯣꯪꯗꯦ ꯉꯁꯤꯗꯤ ꯉꯁꯤ ꯉꯔꯥꯡꯗꯤ ꯊꯣꯡ ꯍꯥꯡꯗꯦ ꯍꯥꯏꯕ ꯃꯥꯁꯦ
ꯅꯣꯏꯒꯤ ꯊꯣꯡꯒꯥ ꯃꯌꯥꯗ ꯂꯩꯗꯨꯅ ꯑꯩꯈꯣꯏꯒꯤ ꯇꯌꯥꯔꯒꯤ ꯋꯥꯛꯁꯣꯞꯂꯣ ꯀꯩꯅꯣꯗꯨꯅ
ꯍꯣꯏ ꯊꯣꯡꯉꯥꯟꯒꯤ ꯑꯋꯥꯡ ꯊꯪꯕꯗ ꯂꯩꯕꯗꯨꯅ ꯇꯌꯥꯔ ꯋꯥꯛꯁꯣꯞ ꯍꯥꯏꯕꯗꯤ ꯒꯥꯔꯤ ꯅꯨꯡꯁꯤꯠ ꯍꯥꯟꯕ ꯈꯣꯠꯄ ꯑꯣꯏꯕꯒꯤ ꯑꯗꯨꯒ ꯑꯩꯈꯣꯏꯒꯤ ꯃꯈꯥꯔꯣꯝꯗꯅ ꯁꯨꯝ ꯒꯥꯔꯤ ꯃꯆꯥꯒꯤ ꯌꯥꯔꯛꯇꯕ ꯈꯣꯠꯂꯛꯇꯕ ꯑꯗꯨꯒꯤ ꯁꯦꯝꯦꯟꯐꯝ ꯑꯅꯤ ꯑꯗꯨꯕꯨꯗꯤ ꯌꯥꯝ ꯅꯛꯑꯦ ꯅꯨꯡꯉꯥꯏꯔꯦꯕꯀꯣ
ꯑꯗꯨꯅꯦ ꯅꯣꯏꯒꯤꯗꯤ ꯌꯥꯝ ꯅꯛꯑꯦ ꯍꯥꯏꯕ ꯊꯣꯡꯒꯥꯟꯗ ꯊꯣꯛꯄꯑ ꯂꯣꯏ ꯂꯩꯔꯕꯅꯤꯅꯅꯦ ꯨ ꯀꯥꯏꯗꯅ ꯅꯪꯗꯅ ꯅꯒ ꯑꯩ ꯌꯥꯔ ꯇꯕ ꯑꯗꯨ ꯅꯨꯡꯁꯤꯠ ꯇꯥꯕ ꯈꯣꯠꯄ ꯇꯧꯔꯒꯁꯨ ꯑꯩꯈꯣꯏꯗꯤ ꯏꯜꯂꯒ ꯊꯣꯛꯇꯣꯏꯗꯅ ꯑꯃꯨꯛ
ꯃꯊꯤ ꯑꯃ ꯊꯣꯛꯇꯣꯏꯔꯤ
ꯌꯥꯝ ꯁꯥꯡꯅꯕꯨꯗꯤ ꯊꯣꯛꯄꯕꯨꯗꯤ ꯅꯠꯇꯦ ꯑꯗꯨꯑꯣꯏꯁꯨ ꯅꯣꯏꯒꯤꯗꯨꯅꯗꯤ ꯑꯗꯨꯏꯒꯤꯗꯤ ꯍꯣꯡꯒꯥꯡꯒ ꯍꯦꯛ ꯃꯥꯏꯌꯣꯛꯅꯔ ꯂꯩꯔꯕꯅꯤꯅ ꯐꯔꯦꯗꯅ ꯅꯅꯥ ꯂꯩ ꯂꯩꯕꯅꯤꯅ ꯑꯩꯈꯣꯏꯁꯨ ꯌꯥꯝ ꯁꯥꯡꯉꯨꯕꯗꯤ ꯅꯠꯇꯦꯗ
ꯖꯤꯅꯤ ꯑꯗꯨ ꯀꯩꯅꯣꯗꯤ ꯑꯗꯨꯗꯩ ꯆꯥꯛ ꯆꯥꯗꯧꯕꯁꯤꯗꯇꯣ ꯅꯪꯗ ꯉꯥꯏꯔꯕꯣ ꯅꯣꯏ ꯗꯥꯎ ꯍꯏ ꯆꯥꯈ꯭ꯔꯕ ꯆꯥꯗ꯭ꯔꯤꯕ
ꯑꯩꯈꯣꯏ ꯗꯗꯥꯁꯨ ꯆꯥꯗ꯭ꯔꯦ ꯑꯩꯁꯨ ꯆꯥꯗ꯭ꯔꯦ ꯏꯕꯨꯡꯉꯁꯨ ꯑꯩꯈꯣꯏ ꯍꯨꯝꯅꯤꯅ ꯆꯥꯗꯣꯏꯁꯦ ꯑꯗꯨꯒ ꯑꯩꯈꯣꯏ ꯇꯦꯝꯃꯒ ꯑꯩꯈꯣꯏꯕꯦꯝꯃꯒꯗꯤ ꯑꯩꯅ ꯊꯤꯜꯂꯨꯔꯦ ꯃꯣꯏ ꯃꯆꯦꯒꯤ ꯃꯌꯨꯝꯗ ꯃꯣꯏ ꯑꯩꯈꯣꯏꯒꯤ ꯃꯣꯏꯒꯤ ꯅꯤꯡꯅꯤꯉꯣꯜ ꯃꯌꯥꯝꯗꯣ ꯃꯁꯤ ꯄꯨꯂꯞ ꯆꯥꯃꯤꯟꯅꯁꯦꯅ ꯀꯧꯕ ꯑꯗꯨꯒꯤ ꯊꯤꯜꯂꯨꯔꯤꯅꯦ ꯑꯩꯅ ꯑꯃꯨꯛ
ꯃꯣꯏꯒꯤ ꯑꯗꯨꯝ ꯀꯩꯅꯣꯗ ꯑꯣ ꯑꯗꯨꯗꯤ ꯅ ꯏꯇꯩꯩ ꯃꯣꯏ ꯃꯣꯏꯒꯤ ꯃꯤ ꯄꯨꯜꯂꯞꯇꯣ ꯑꯗꯨꯝ ꯃꯣꯏ ꯃꯆꯥ ꯀꯩꯀꯩ ꯌꯥꯎꯔꯛꯑꯒꯗꯤ ꯃꯤ ꯑꯗꯨꯝ ꯌꯥꯝꯃꯝꯒꯅꯤ ꯉꯁꯤ ꯄꯨꯟꯗꯣꯏꯣ ꯆꯥꯗꯣꯏꯗꯣ
ꯌꯥꯝꯃꯦ ꯌꯥꯝ ꯌꯥꯝꯃꯦ ꯃꯣꯏ ꯃꯆꯦꯅ ꯌꯨꯝꯗ ꯄꯨꯂꯞ ꯂꯩꯍꯧꯔꯤꯗꯨꯁꯨ ꯌꯥꯝ ꯌꯥꯝꯃꯦꯕ ꯎꯝ ꯑꯈꯣꯏ ꯑ ꯀꯩꯅꯣꯒꯤ ꯃꯃꯥꯡꯗ ꯃꯣꯏ ꯏꯆꯦ ꯑꯃ ꯑꯗꯒꯤ ꯑꯁ ꯃꯅꯤꯡꯂꯣꯝꯗ ꯑꯃ ꯑꯅꯤ ꯑꯧ ꯐꯨꯝ ꯌꯥꯝꯃꯤꯗ ꯃꯤ ꯑꯉꯥꯡ ꯃꯌꯥꯝꯗꯨꯒ ꯌꯥꯎꯔꯒꯗꯨ ꯐꯅꯌꯥꯝ ꯌꯥꯝꯃꯦ
ꯑꯁ ꯑꯗꯨ ꯍꯥꯏꯔꯒ ꯀꯅꯣꯅꯤꯡꯖꯪꯉꯦ ꯑꯩꯁꯨ ꯉꯁꯥꯏ ꯆꯠꯂꯨꯔꯀꯥꯟꯗ ꯑꯩꯈꯣꯏꯒꯤ ꯑꯣꯖꯥꯒꯤ ꯄꯨꯟꯁꯤ ꯋꯥꯔꯤ ꯂꯧꯔꯨꯕꯒꯤ ꯃꯥꯒꯤ ꯑ ꯄꯨꯟꯁꯤ ꯋꯥꯔꯤꯒꯤ ꯃꯌꯨꯝꯗ ꯆꯠꯂ ꯍꯪꯉꯨꯕ ꯃꯇꯝꯗ ꯑꯇꯩ ꯑꯇꯩꯗꯤ ꯂꯣꯏ ꯏꯔꯦ ꯑꯗ ꯑꯩꯅ ꯅꯣꯛꯅꯤꯡꯉꯤꯁꯦ ꯃꯣꯏꯒꯤ ꯑꯗꯥꯏꯒꯤ ꯑꯣꯖꯥꯅ ꯄꯣꯛꯑꯝꯕ ꯃꯆꯥ ꯅꯨꯄꯤ ꯃꯆꯥ ꯅꯨꯨꯄꯥꯖꯤꯡꯗꯨꯅ ꯑꯃꯨꯛ ꯄꯣꯛꯂꯛꯄ ꯃꯆꯥ ꯍꯥꯏꯗ ꯑꯣꯖꯥꯒꯤꯗꯤ ꯃꯁꯨ ꯇꯥꯗꯣꯏꯅꯦꯕ ꯄꯨꯟꯅ ꯃꯁꯨ ꯀꯩꯅꯣ ꯁꯨꯔꯤꯕ ꯃꯁꯨ ꯀꯨꯟꯊ꯭ꯔꯥꯒ ꯇꯔꯨꯛꯅꯦꯌꯦ ꯏꯁ ꯁꯤꯔꯣꯏꯗ꯭ꯔꯣ ꯑꯗꯣ ꯌꯥꯝꯃꯟꯒꯔꯦ ꯍꯥꯏꯕ ꯌꯥꯝ ꯌꯥꯝꯃꯦ ꯍꯥꯏꯕ ꯊꯥꯏꯅꯒꯤ ꯑꯗꯨꯕꯨꯗꯤ ꯍꯣꯏ ꯃꯥꯅ ꯃꯆꯥ ꯅꯨꯄꯥ ꯃꯆꯥ ꯅꯨꯄꯤꯁꯦ ꯌꯥꯝꯅ ꯄꯣꯝꯕꯅꯤ ꯊꯥꯏꯅ ꯑꯣꯏꯕꯅꯤꯅ ꯗꯩ ꯃꯥꯅ ꯃꯥꯒꯤꯗꯤ ꯃꯁꯨ ꯇꯥꯗꯣꯏꯅꯤꯗꯅ ꯃꯥꯏ ꯃꯆꯥ ꯒꯩꯅ ꯄꯂꯛꯄꯗꯣ ꯑꯗꯨ ꯑꯄꯨꯟꯕ ꯍꯧꯖꯤꯛ ꯀꯨꯟꯊ꯭ꯔꯥ ꯇꯔꯨꯛꯅ ꯁꯦꯕꯥ ꯇꯧꯔꯤꯒ ꯍꯥꯏꯌꯦ ꯑꯃ ꯃꯙꯧꯗꯣ ꯃꯣꯏꯒꯤ ꯄꯨꯄꯨꯗꯣ
ꯎꯝ
ꯑꯩꯁꯨ ꯑꯗꯨ ꯏꯁꯤꯜꯂꯝꯃꯦ ꯉꯁꯥꯏ ꯑ ꯑꯗꯨꯁꯨ ꯑꯗꯨꯒ ꯑꯗ ꯑꯗꯨꯒꯤ ꯑꯣꯏꯔꯗꯤ ꯍꯧꯖꯤꯛꯀꯤ ꯑꯗꯨꯣ ꯅꯤꯡꯁꯤꯡꯉꯛꯑꯕ ꯅꯣꯏꯒꯤ ꯃꯤꯁꯨ ꯃꯊꯪ ꯃꯊꯪ ꯄꯟꯅꯕ ꯌꯥꯝꯃꯦ ꯍꯥꯏꯕꯗꯨꯗ ꯑꯁ ꯉꯝꯗꯤꯦ ꯁꯥꯕ ꯍꯧꯔꯛꯇꯣꯔꯦꯀꯣ ꯅꯨꯡꯁꯥꯡ ꯑꯁꯤ ꯁꯥꯏꯠ ꯌꯥꯝ ꯁꯥꯗꯧ ꯃꯥꯜꯂꯤꯗ
ꯁꯥꯏ ꯁꯥꯏ
ꯑꯃꯔꯣꯝꯗ ꯍꯥꯏꯔꯒꯗꯤ ꯍꯣꯏ ꯁꯥꯕꯁꯤꯅꯗꯤ ꯑꯩꯈꯣꯏꯒꯤ ꯁꯨꯝ ꯃꯇꯝ ꯀꯨꯏꯅ ꯆꯪꯕꯒꯤ ꯄꯥꯛꯅ ꯃꯝꯖꯟꯗꯕꯤ ꯊꯕꯛ ꯑꯃ ꯆꯠꯂꯖꯨ ꯑꯗꯨꯒꯝꯕꯒꯤ ꯅꯨꯡꯉꯥꯏ ꯑꯗꯨꯒ ꯁꯨꯝ ꯗ꯭ꯔꯦꯁ ꯃꯇꯠ ꯃꯔꯥꯡ ꯁꯦꯠꯄꯩꯕꯨꯗꯤ ꯅꯨꯡꯉꯥꯏꯕ ꯑꯗꯨꯒ ꯅꯨꯡꯉꯥꯏ ꯍꯥꯏꯕ ꯋꯥꯅꯦ ꯑꯗꯣ ꯑꯩ ꯋꯥꯈꯟꯗꯅꯦꯀꯣ ꯀꯥꯂꯦꯟꯒ ꯏꯟꯊꯝꯊꯒ ꯅꯨꯡꯉꯥꯏꯕꯁꯨ ꯏꯟꯊꯝꯊꯥꯅ ꯍꯦꯜꯂꯤꯀꯣ ꯐꯤꯔꯣꯟꯁꯨ ꯑꯗꯨꯝ ꯂꯨꯕ ꯅꯥꯟꯕꯁꯨ ꯌꯥꯔꯦ ꯍꯥꯏꯗꯤ ꯊꯥꯅ ꯁꯦꯠꯂꯒꯁꯨ ꯑꯗꯨꯗꯒꯤ ꯆꯥꯕꯒꯁꯨ ꯃꯍꯥꯎꯁꯨ ꯍꯥꯎꯕꯗꯨ ꯀꯥꯂꯦꯟꯒꯤ ꯍꯣꯏ ꯑꯃꯝ ꯑꯇꯦꯟ ꯌꯥꯝꯅ ꯇꯦꯟꯖꯟꯕ ꯌꯥꯝꯅ ꯃꯝꯖꯟꯕꯒꯤ ꯈꯜꯂꯨꯔꯒꯗꯤ ꯀꯥꯂꯦꯟ ꯄꯥꯝꯃꯦꯀꯣ ꯑꯗꯨꯒ ꯑꯃꯨꯛ ꯋꯦꯗꯔꯁꯤ ꯈꯜꯂꯒꯗꯤ ꯏꯪꯊꯝꯊꯥꯅ ꯅꯨꯡꯉꯥꯏ ꯍꯥꯏꯕ ꯑꯩꯗꯤ ꯏꯪꯉꯁꯨ ꯏꯪꯅ
ꯐꯔꯦ ꯑꯩ ꯑꯁꯤ ꯐ ꯃꯇꯦꯝ ꯊꯥꯗꯣꯛꯈꯤꯒꯦ ꯑꯗꯨꯒ ꯑꯃꯨꯛ ꯑꯩ
ꯍꯣ ꯍꯣ ꯌꯥꯏꯌꯦ ꯌꯥꯏꯌꯦ ꯊꯥꯗꯣꯛꯑꯣ ꯊꯥꯗꯣꯛꯑꯣ